ꯇꯨꯝꯕ꯭ꯔꯣ
ꯇꯝꯗ
ꯌꯥꯝ ꯕꯣꯔꯤꯡ ꯇꯧꯋꯤꯅꯦ ꯑꯩꯁꯨ ꯀꯁꯇꯃꯥꯔꯁꯨ ꯂꯥꯛꯇꯦ ꯑꯗꯨꯝ ꯐꯝꯔꯒ ꯌꯥꯝ ꯋꯥꯔꯦ ꯐꯝꯔꯒ
ꯃꯄꯨꯗꯤ
ꯄꯨꯕꯨꯗꯤ ꯎ ꯗꯣꯛꯇꯔꯅꯦ ꯀ ꯑꯗꯨꯒ ꯍꯣꯁꯄꯤꯇꯥꯜꯗ ꯂꯩꯄꯨ ꯃꯄꯨ ꯅꯠꯇꯦ ꯅꯨꯄꯤꯅꯦ ꯑꯣꯟꯅꯔꯁ
ꯅꯨꯄꯤ ꯑꯣꯏꯔꯁꯨ ꯅꯨꯄꯥ ꯑꯣꯏꯔꯁꯨ ꯃꯄꯨꯅꯤꯅꯦ
ꯊꯀꯤꯌꯨ ꯆꯟꯅꯩ ꯃꯣꯏꯒꯤ ꯀ꯭ꯔꯤꯁꯇꯟ ꯂꯏꯕꯗꯤ ꯂꯥꯏꯌꯦ ꯍꯤꯟꯗꯨꯁꯨ ꯂꯥꯏꯌꯦ ꯀ꯭ꯔꯤꯁꯇꯟꯁꯨ ꯂꯑ
ꯀꯅꯥꯅ ꯌꯥꯝꯕ꯭ꯔꯥ
ꯍꯤꯟꯗꯨꯅ ꯌꯥꯝꯅ ꯀ ꯈ꯭ꯔꯤꯁꯇꯟꯁꯨ ꯌꯥꯝꯃꯦ ꯐꯪꯗꯦ ꯌꯥꯝ ꯀꯅꯥꯅ ꯍꯤꯟꯗꯨꯅ ꯌꯥꯝꯂꯛꯀꯅꯤꯅ ꯍꯩꯅ ꯈꯪ ꯆꯔꯆꯇꯤ ꯌꯥꯝꯌꯥꯝ ꯂꯩꯌꯦ ꯁꯤꯗ ꯑꯆꯧ ꯑꯆꯥꯕꯁꯨ ꯂꯩꯌꯦ ꯑꯄꯤꯛꯄꯥꯁꯨ ꯂꯩꯌꯦ
ꯑꯃ ꯐꯥꯎ ꯆꯠꯇ꯭ꯔꯕꯣ ꯅꯪ ꯆꯥꯔꯖ
ꯑꯩ ꯇꯨꯖꯟ ꯇꯦꯟꯗꯤ ꯐꯧꯗ ꯆꯠꯇꯦ ꯃꯦꯖꯤꯛꯇꯥ ꯆꯇꯔ꯭ꯦ ꯑꯃ ꯈꯥꯟ ꯀꯩꯅꯣ ꯑꯦꯟꯊꯥꯔꯇꯤꯛ ꯆꯥꯔꯁꯅꯦ ꯌꯥꯝꯅꯥ ꯆꯥꯎꯋꯦ ꯆꯥꯔꯖꯁ ꯌꯥꯝ ꯐꯕꯁꯦ ꯊꯥꯏꯔꯦ ꯄꯠ ꯇꯥꯠꯂꯦ꯫
ꯑꯁ ꯗꯤ ꯐꯖꯅ ꯆꯠꯂꯣ
ꯑꯦ ꯆꯠꯄꯗꯣꯗꯣ ꯑꯩꯈꯣꯏꯗꯤ ꯀꯔꯤꯅꯣ ꯍꯥꯏꯒꯗꯕ꯭ꯔꯥ ꯊꯕꯛ ꯁꯨꯔꯒ ꯂꯩꯕꯅꯦ ꯑꯗꯨꯒ ꯁꯟꯗꯦꯗꯣ ꯑꯣꯞ ꯄꯤꯗꯦ ꯑꯗꯨꯅ ꯑꯗꯨꯒꯤꯅꯤ
ꯊꯕꯛ ꯑꯇꯣꯞꯄ ꯊꯕꯛ ꯑꯇꯣꯞꯄ ꯁꯨꯅꯤꯡꯗ꯭ꯔꯕꯣ ꯅꯪ ꯑꯗꯨꯗ ꯅꯨꯡꯉꯥꯏꯕ꯭ꯔꯥ
ꯊꯕꯛꯇꯤ ꯅꯨꯡꯉꯥꯏ ꯋꯥ ꯋꯥꯁꯨ ꯋꯥꯗꯦ ꯑꯗꯨꯒ ꯊꯕꯛ ꯑꯇꯣꯞꯄꯥꯥ ꯊꯨꯗꯨꯅ ꯍꯧꯖꯤꯛ ꯁꯦꯂꯥꯔꯤꯗꯣ ꯅꯥꯏꯟꯇꯤꯟ ꯑꯗꯨꯋꯥꯏꯗ ꯐꯪꯈ꯭ꯔꯒ ꯐꯩꯁꯥꯔꯗ ꯑꯇꯣꯞꯄ ꯊꯕꯛ ꯁꯣꯔꯗꯤ ꯐꯤꯐꯇꯤꯟꯗꯨ ꯐꯪꯂꯤ
ꯅꯪꯒꯤ ꯅꯥꯏꯟꯇꯤꯟ ꯀꯣ
ꯎꯝ ꯊꯕꯛ ꯃꯤꯌꯥꯝ ꯂꯩꯕꯗꯤ ꯂꯩꯌꯦ ꯑꯗꯨ ꯍꯧꯖꯤꯛ ꯏꯁꯇꯥꯔꯇꯤꯡ ꯇꯧꯔꯗꯤ ꯐꯤꯐꯇꯤꯟ ꯁꯤꯛꯁꯇꯤꯟ ꯑꯗꯨ ꯁꯚꯦꯟꯇꯤꯟꯗꯣ
ꯅꯨꯡꯉꯥꯏꯔꯗꯤ ꯑꯗꯨꯝ ꯇꯧꯒꯅꯦ
ꯅꯨꯡꯉꯥꯏꯌꯦ ꯌꯥꯝ ꯁꯤꯗ ꯅꯨꯡꯉꯥꯏꯌꯦ ꯊꯕꯛꯁꯨ ꯌꯥꯝ ꯐ꯭ꯔꯦꯁꯥꯔꯁꯨ ꯂꯩꯇꯦ ꯌꯥꯝ ꯅꯨꯡꯉꯥꯏ ꯄ꯭ꯔꯦꯁꯥ ꯕꯥꯏꯩ ꯑꯦꯝ ꯊꯕꯛ ꯂꯥꯛꯑꯗꯒ ꯀꯁꯇꯃꯔ ꯂꯥꯛꯂꯗꯤ ꯂꯥꯛꯑꯦ ꯂꯥꯛꯇ꯭ꯔꯗꯤ ꯑꯗꯨꯝ ꯐꯝꯃꯒ ꯂꯩꯒꯅꯤ ꯐꯣꯟꯣꯟ ꯌꯦꯡꯂꯒ ꯇꯥꯏꯝꯁꯅꯅꯤꯅ ꯂꯩꯗꯤꯁꯅ‌ꯦ ꯍꯥꯏ ꯀꯇ ꯂꯔꯗꯤ ꯐꯖꯅ ꯑꯦꯇꯦꯟ ꯇꯧꯋ ꯅꯠꯇ꯭ꯔꯗꯤ ꯌꯥꯔꯦ ꯍꯥꯏꯔꯦ ꯀꯁꯇꯃꯔꯅ ꯀꯣꯏ ꯇꯧ ꯇꯕ ꯑꯗꯨ ꯊꯛ ꯅꯨꯡꯉꯥꯏꯕ
ꯃꯦꯅꯦꯖꯔ ꯃꯦꯅꯦꯖꯔꯒꯨꯝꯕꯗꯤ ꯀꯅꯥꯅꯣ ꯃꯦꯅꯦꯖꯔ
ꯂꯏꯇꯅꯦ ꯂꯩꯥꯏꯇ ꯂꯩꯇ ꯆꯤꯞꯁ ꯑꯅꯤ ꯀꯄꯇꯥꯅꯤꯥ
ꯔꯤꯁꯤꯞꯁꯟꯒꯤꯗꯤ ꯇꯂꯞꯄ ꯌꯥꯅ
ꯔꯤꯁꯦꯞꯁꯟ ꯈꯪꯗꯦ ꯀꯌꯥ ꯄꯤꯕ꯭ꯔꯥ ꯃꯣꯏꯗ ꯐꯪꯕ ꯃꯇꯝꯗ ꯍ ꯏꯗꯦꯕꯁ
ꯅꯣꯏꯗꯒꯤ ꯍꯦꯟꯒꯗ꯭ꯔꯥ
ꯈꯔꯗꯤ ꯍꯦꯟꯒꯗꯕ ꯃꯣꯏ ꯑꯃ ꯇꯃꯦꯡꯂ ꯅꯨꯨꯄꯤ ꯐꯤꯐꯇꯤꯟ ꯀꯦ ꯈꯥꯛꯇꯥꯅꯤ ꯀꯨꯀꯤ ꯅꯨꯨꯀꯤꯒ ꯇꯥꯃꯤꯜ ꯅꯨꯄꯥ ꯀꯌꯥ ꯄꯤꯕ꯭ꯔꯥ ꯑꯗꯨꯗ ꯈꯪꯗꯦ
ꯕꯥꯡ ꯀꯨꯀꯤ ꯅꯨꯄꯤꯗ
ꯏꯁ ꯌꯥꯝ ꯄꯤꯛꯦ ꯊꯥꯖꯥꯗꯦ
ꯍꯥꯂꯣ
ꯑꯩꯈꯣꯏꯒ ꯌꯥꯝ ꯐ꯭ꯔꯦꯟꯁꯤꯞ ꯇꯧꯕꯅꯤ ꯖꯤꯕ ꯁꯅꯤ ꯑꯩꯣꯏ ꯌꯦꯉ
ꯌꯥꯝ ꯁꯥꯏ ꯍ ꯅꯨꯡꯁꯥ
ꯁꯤꯗ ꯁꯝ ꯁꯝ ꯃꯔꯤ ꯏꯗꯣ ꯃꯝ ꯇꯉ ꯈꯁꯤ ꯈꯁꯤ
ꯐꯤꯟ ꯃꯈꯟ ꯇꯏꯅꯦ ꯇꯥꯕꯜ
ꯐꯦꯟ ꯍꯣꯟ ꯇꯥꯡꯗ ꯅꯦ ꯈ꯭ꯔꯦ ꯔꯟ
ꯅꯣꯏꯁꯤ ꯅꯌꯥꯝꯕ ꯕꯍꯦꯝꯂꯨꯝꯗ
ꯍꯣꯏ
ꯃꯣꯏꯗꯤ ꯇꯂꯣꯞ ꯀꯌꯥ ꯀꯌꯥ ꯆꯥꯕꯅꯣ ꯃꯣꯏꯒꯤ ꯁꯦꯂꯔꯤꯗꯤ ꯃꯣꯏꯒꯤ ꯁꯦꯂꯥꯔꯤꯗꯤ ꯀꯌꯥ ꯁꯥꯕꯅꯣ ꯑꯥꯗ ꯃꯕꯥꯅꯤꯒꯤ
ꯑꯩꯒꯤ ꯈꯔꯥꯏ ꯍꯥꯏ
ꯑꯝꯃꯤ ꯑꯃꯥꯗꯥ ꯍꯥꯥ
ꯃꯦꯅꯦꯖꯔ ꯍꯥꯏꯕ꯭ꯔꯥ
ꯍꯣꯏ ꯌꯥꯃꯦ ꯃꯔꯒ
ꯀꯩ ꯊꯕꯛꯅꯣ
ꯐꯨꯗ ꯐꯨꯠ ꯃꯥꯁꯦꯜꯗ ꯐꯨꯠ ꯃꯁꯜ ꯊꯛꯛꯇꯅꯤ
ꯐꯨꯠ ꯃꯆꯥꯜ ꯍꯥꯏꯕꯗꯤ
ꯍ
ꯍꯥꯥ
ꯐꯨꯠ ꯃꯁꯥ ꯇ
ꯑꯣ ꯐꯨꯠ ꯐꯨꯠ ꯃꯁꯥꯁ ꯃꯁꯖꯦ
ꯍꯣꯏ ꯂꯦ ꯐ ꯐ
ꯑ ꯑꯆꯥꯆꯥ ꯑꯠꯆꯥ
ꯄ ꯄꯣꯁꯅꯦꯜ ꯀꯔꯤꯔ ꯄꯣ ꯍꯥꯏꯕ ꯈꯪꯗꯦ ꯍꯣꯏ ꯄ꯭ꯔꯣꯐꯦꯁꯅꯦꯜꯒꯤꯅꯦ
ꯃꯕꯥꯅꯤꯁꯨ ꯇꯧꯕ꯭ꯔꯥ ꯅꯠꯇ꯭ꯔꯒ ꯃꯕꯥꯅꯤꯗꯤ ꯑꯗꯨꯝ ꯃꯦꯅꯦꯖꯔ ꯈꯛꯇ
ꯍꯣꯏ ꯃꯦꯅꯦꯖꯔ ꯈꯛꯇꯅꯦ ꯑꯇꯣꯞꯄ ꯏꯁꯇꯥꯐ ꯂꯩꯌꯦ ꯇ ꯇꯧꯅꯤꯡꯉꯥꯏ ꯇꯧꯒꯅꯤ ꯇꯧꯕ ꯃꯣꯏ ꯑꯅꯤꯅ ꯀꯁꯇꯃꯔ ꯂꯥꯛꯈ꯭ꯔꯗꯤ ꯐꯃꯤꯅ ꯀꯁꯇꯃꯔ ꯂꯥꯛꯈ꯭ꯔꯗꯤ ꯃꯣꯏ ꯑꯅꯤ ꯑꯅ ꯏꯁꯇꯥꯞꯇꯨ ꯊꯥꯔꯛꯄ ꯃꯣꯏꯁꯨ ꯅꯨꯡꯉꯥꯏꯅ ꯊꯕꯛ
ꯑꯩꯁꯨ ꯂꯥꯛꯑꯒꯦ ꯊꯕꯛ ꯊꯤꯕꯤꯌꯣ
ꯍꯥꯏꯔꯒꯗꯤ ꯀꯝꯄ꯭ꯌꯨꯇꯔ ꯈꯪꯉꯗꯤ ꯏꯪꯂꯤꯁ ꯈꯪꯉꯗꯤ ꯊꯕꯛ ꯌꯥꯝ ꯂꯩꯕꯅꯤꯅ ꯁꯇꯥꯔꯇꯤꯡ ꯏꯁꯇꯥꯔꯇꯤꯡꯗ ꯇ꯭ꯋꯦꯟꯇꯤ ꯇ꯭ꯋꯦꯟꯇꯤ ꯐꯥꯏꯚ ꯑꯗꯨꯋꯥꯏꯗ ꯑꯣꯏꯔꯒꯦ ꯅꯣꯏꯗ ꯍꯥꯏꯔꯗꯤ ꯎ ꯅ ꯂꯥꯛꯅꯨ ꯃꯣꯏ ꯃꯤ ꯑꯃ ꯅꯣꯏꯗꯤ ꯃꯤ ꯑꯃ ꯑꯣꯏꯕ ꯍꯣꯠꯅꯕꯅꯦ ꯀꯔꯤꯅꯣ
ꯎ
ꯑꯣꯏꯗꯤ ꯄꯪꯉꯒ ꯇꯧꯔꯉꯥꯏꯗꯤ ꯍꯧꯖꯤꯛ
ꯐꯦꯁ
ꯍꯧꯖꯤꯛ ꯃꯥꯏꯊꯤꯕꯅꯦ
ꯑꯗꯨ ꯈꯜꯂꯅꯍꯦ ꯄꯨꯛꯅꯤꯡ ꯌꯥꯝ ꯄꯤꯛꯅ
ꯈꯟꯗ꯭ꯔꯁꯨ ꯌꯥꯔ ꯗꯦ ꯈꯟꯗ ꯃꯁꯨ ꯌꯥꯗꯦ ꯈꯟꯗ
ꯑ
ꯊꯕꯛ ꯃꯐꯝꯁꯨ ꯊꯕꯛ ꯂꯩꯇꯕꯒꯤꯅꯦ ꯐꯔꯤꯗ ꯂꯩ ꯕꯤꯜꯗꯤꯡ ꯌꯥꯝ ꯆꯥꯎꯋꯩꯕ ꯑꯗꯨꯒ ꯔꯨꯝ ꯑꯃꯗ ꯆꯠꯀꯅꯤꯗꯨꯝ ꯑꯃ ꯑꯗꯨ ꯆꯠꯂ ꯂꯩꯅꯤ
ꯑꯁ ꯃꯈꯣꯟꯅꯤ ꯌꯥꯝ ꯇꯧꯈꯤꯗ ꯅꯪꯉꯤꯁꯦ ꯇꯥꯕ꯭ꯔꯨ ꯑꯩ ꯉꯍꯥꯛꯇꯪ ꯇꯨꯝꯒꯦꯀꯣ ꯑꯗꯨꯗꯤ ꯑꯁ ꯇꯨꯝꯅꯤꯡ ꯇꯨꯝꯅꯤꯡꯕꯅ ꯂꯣꯏꯔꯦ ꯑꯁ ꯉꯁꯤꯁꯦ ꯍꯣꯔꯦꯟ ꯕꯣꯜ ꯁꯥꯅꯕ ꯆꯠꯀꯅꯤ
ꯍꯣꯏ ꯑꯩꯖ ꯐꯔꯦꯁꯒꯦ ꯌꯥꯝ
ꯕꯣꯜ ꯑꯃꯨꯛ ꯌꯦꯡꯒꯦ
ꯇꯦꯟ ꯊꯥꯔꯇꯤꯗ ꯂꯩꯑꯦ
ꯑ ꯇꯥꯕ꯭ꯔ
ꯍ
ꯑꯔꯦ ꯑꯗꯨꯗꯤꯀ ꯑꯃꯨꯛ ꯐꯥꯎꯅꯥꯁ
ꯑꯃꯨꯛ ꯍꯣꯔꯦꯟ ꯐꯪꯅꯥꯁꯦ
ꯎꯝ